ꯍꯜꯂꯣ
ꯍꯜꯂꯣ ꯍꯥꯎ
ꯀꯝꯗꯧꯔꯤꯒꯦ ꯅꯨꯡꯉꯥꯏꯔꯤꯕꯣ
ꯅꯨꯡꯉꯥꯏꯔꯤ ꯍꯧꯖꯤꯛꯐꯥꯎꯗꯤꯤ ꯑꯥꯔꯖꯦꯟꯇꯤꯅꯥꯅ ꯀꯥꯔꯤꯃꯤꯅꯦ
ꯑꯗꯨꯁꯤꯅ ꯀꯩꯅꯣ ꯇꯧꯕꯗꯣ ꯇꯧꯁꯟꯅꯔꯒ ꯀꯥꯕꯗꯣ
ꯇꯥꯅꯤꯡꯗꯦ ꯇꯥꯅꯤꯡꯗꯦ ꯅꯣꯏꯅ ꯃꯤ ꯑꯃꯈꯛꯇꯪꯒꯤ ꯌꯦꯡꯉꯒ ꯅꯣꯏ ꯄꯂꯥ ꯉꯥꯡꯒꯅꯨ ꯑꯃꯗꯨꯅꯁꯨ ꯇꯧꯔꯤꯕ ꯐꯣꯜ ꯃꯌꯥꯝꯗꯣ
ꯑꯁ ꯑꯃꯗꯨꯅ ꯇꯧꯕꯗꯨꯗꯤ ꯔꯦꯐꯤꯅ ꯑꯗꯨꯝ ꯀꯥꯔꯠ ꯄꯤꯔꯤꯗꯨꯗꯤ
ꯄꯤꯗꯦ ꯄꯤꯗꯦ ꯄꯤꯗꯕ ꯃꯌꯥꯝ ꯌꯥꯎꯏꯀꯣ ꯒꯦꯝ ꯁꯥꯟꯅꯕ ꯍꯥꯏꯁꯤꯗꯤ
ꯑꯥꯔꯖꯦꯟꯇꯤꯅꯥꯅ ꯇꯧꯕ ꯔꯦꯐꯤꯅꯥ ꯐꯤꯗꯕ ꯃꯌꯥꯝ ꯌꯥꯎꯏꯗꯨꯅ ꯀꯃꯥꯏ ꯇꯧꯕ ꯑꯗꯨꯗꯤ
ꯑꯗꯣ ꯅꯣꯏ ꯏꯖꯤꯞꯀꯤꯁꯨ ꯌꯥꯎꯏꯗꯨꯗꯤ ꯃꯌꯥꯝ ꯇꯥꯅꯤꯡꯗꯦ ꯇꯥꯅꯤꯡ
ꯏꯖꯤꯝꯅ ꯑꯃ ꯇꯧꯕꯗ ꯑꯥꯔꯖꯦꯟꯇꯤꯅꯥꯅ ꯃꯔꯤ ꯇꯧꯋꯤ
ꯏꯁ ꯑꯝꯇ ꯌꯦꯡꯉꯣ ꯑꯝꯇ ꯌꯦꯡꯉꯣ ꯐꯣꯟ ꯃꯣꯏꯒꯤ ꯑꯥ ꯀꯩꯅꯣ ꯏꯁꯇꯦꯞ ꯊꯣꯛꯄꯗꯣ ꯑꯗꯨꯗ ꯌꯦꯡꯉꯨ
ꯃꯣꯏꯒꯤ ꯍꯥꯏꯂꯥꯏꯠ ꯀꯩꯀꯥ ꯌꯦꯡꯉꯦ ꯑꯗ ꯒꯤꯗꯤ ꯃꯣꯏꯅ ꯅꯩꯅꯕ ꯗꯤꯁꯀꯁꯟ ꯇꯧꯕ ꯂꯣꯏ ꯌꯦꯡꯉꯦ ꯑꯥꯔꯖꯦꯟꯇꯤꯅꯥꯅ ꯍꯦꯜꯂꯦ ꯐꯣꯟ ꯇꯧꯕ ꯐꯤꯐꯥꯒꯤ ꯄ꯭ꯔꯁꯤꯗꯦꯟꯅ ꯑꯃꯨꯛꯇ ꯂꯥꯎꯊꯣꯛꯈ꯭ꯔꯕꯅꯤ
ꯑꯣꯐꯤꯁꯦꯜ ꯄꯦꯖꯇ ꯂꯥꯎꯊꯣꯛꯄ꯭ꯔꯣ
ꯂꯥꯎꯊꯣꯛꯑꯦ ꯃꯥ ꯃꯁꯥꯒꯤ ꯑꯣꯐꯤꯁꯦꯜ ꯄꯦꯖꯇꯥ ꯂꯥꯎꯊꯣꯛꯈ꯭ꯔꯕꯅꯦ ꯁꯣꯔꯤ ꯐꯣꯔ ꯗ ꯏꯖꯤꯞ ꯑꯥ ꯔꯦꯐ꯭ꯤꯁꯤꯡꯗꯨꯒꯤ ꯑꯁꯣꯏꯕꯗꯣ ꯑꯩꯁꯨ ꯃꯊꯪꯗꯗꯤ ꯇꯧꯗꯅꯕ ꯍꯣꯠꯅꯔꯒꯦ ꯑꯗꯨꯕꯨ ꯑꯥꯔꯖꯦꯟꯇꯤꯅꯥꯒ ꯐꯤꯐꯥꯒ ꯊꯑꯣꯏꯅ ꯏꯟꯇꯦꯟꯁꯤꯟꯂꯤ ꯃꯣꯏꯕꯨ ꯊꯣꯏꯅꯕꯨ ꯀꯥꯍꯟꯕꯒꯤ ꯀꯩꯅꯣꯗꯤ ꯐꯤꯐꯥꯒꯤꯗꯨꯗꯤ ꯂꯩꯇꯦ ꯑꯗꯨꯒꯤ ꯀꯩꯅꯣꯗꯨꯗꯤ ꯁꯟꯗꯣꯛꯄꯤꯒꯅꯣ ꯄ꯭ꯔꯣꯝꯗꯨꯗꯤ ꯁꯟꯗꯣꯛꯄꯤꯒꯅꯣ ꯑꯗꯨꯒ ꯅꯍꯥꯟꯒꯤ ꯔꯦꯐ꯭ꯤꯅ ꯁꯣꯏꯕꯗꯨꯗꯤ ꯃꯇꯨꯡ ꯇꯥꯔꯛꯄ ꯔꯦꯐꯤꯁꯤꯡꯗ ꯑꯩ ꯁꯣꯏꯗꯅꯕꯁꯨ ꯍꯣꯠꯅꯒꯦ ꯑꯗꯨꯒ ꯀꯔꯤꯒꯨꯝꯕ ꯑ ꯃꯊꯪ ꯕ ꯊꯣꯛꯂꯛꯄꯗꯗꯤ ꯑꯦ ꯌꯥꯝ ꯆꯦꯛꯁꯤꯟꯅ ꯇꯧꯒꯦ ꯑꯥꯔꯖꯦꯟꯇꯤꯅꯥꯒ ꯀꯩ ꯀꯔꯤ ꯃꯔꯤ ꯂꯩꯅꯗꯦꯅ ꯅꯥꯎꯊꯣꯛꯄꯤꯗꯨꯗꯤ
ꯎꯝ ꯍꯦꯛꯇ ꯃꯁꯤꯗꯩꯁꯤꯗ ꯐꯤꯐꯥ ꯄ꯭ꯔꯤꯟꯁꯦꯁꯄꯨ ꯍꯥꯏꯕꯤꯕꯅꯦ ꯑꯪꯇꯕꯨ ꯂꯣꯏꯔꯦ
ꯑꯦ ꯑꯣꯏꯕꯨ ꯑꯣꯏꯗꯕ꯭ꯔꯣ ꯅꯣꯏ ꯃꯦꯁꯤꯗꯨꯕꯣ
ꯌꯥꯔꯦ ꯌꯥꯔꯦ ꯃꯌꯥꯝꯅ ꯈꯔ ꯄꯥꯝꯅꯕꯁꯤꯗ ꯅꯣꯏ ꯔꯣꯅꯥꯜꯗꯣ ꯄꯣꯍꯧꯕꯗꯒꯤ ꯅꯣꯏ ꯌꯥꯝ ꯕꯥꯑꯦꯁ ꯑꯣꯏꯌꯦ
ꯑꯦ ꯔꯣꯅꯥꯜꯗꯣꯒꯤ ꯋꯥꯔꯤ ꯅꯠꯇꯦꯗ ꯑꯩꯈꯣꯏ ꯔꯣꯅꯥꯜꯗꯣ ꯒꯤꯗꯃꯛꯇꯗꯤ ꯂꯩꯇꯦꯍꯦ
ꯌꯥꯔꯦ ꯈꯪꯉꯦ ꯈꯪꯉꯦ ꯐꯣꯟꯗꯕꯨ ꯔꯣꯅꯥꯟꯗꯣ ꯔꯣꯅꯥꯟꯗꯣ ꯉꯥꯛꯇꯕꯨ ꯂꯣꯏꯔꯦꯍꯦ
ꯔꯣꯅꯥꯜꯗꯣ ꯊꯝꯕ ꯅꯠꯇꯦ ꯄꯣꯔꯇꯨꯒꯜ ꯊꯝꯕꯅꯦ ꯄꯣꯔꯇꯨꯒꯜꯒꯤ ꯏꯁꯩꯗꯨ ꯊꯝꯕꯅꯦ ꯄꯣꯔꯇꯨꯒꯜ ꯄꯥꯝꯕꯒꯤ ꯑꯗꯣ ꯄꯣꯔꯇꯨꯒꯜꯒꯩ ꯁꯞꯄꯣꯔꯠ ꯇꯧꯔꯔꯣꯏ ꯃꯊꯪꯗꯒꯤ ꯍꯧꯖꯤꯛꯇꯒꯤ ꯍꯧꯅ ꯁꯞꯄꯣꯔꯠ ꯇꯧꯔꯔꯣꯏ ꯔꯣꯅꯥꯟꯗꯣ ꯌꯥꯎꯒꯦꯔꯥ ꯌꯥꯎꯔꯣꯏꯔꯥ ꯁꯞꯄꯣꯔꯠ ꯇꯧꯔꯔꯣꯏ ꯀꯩꯒꯤꯅꯣ ꯍꯥꯏꯕ ꯃꯇꯝꯗ ꯄꯣꯔꯇꯨꯒꯜꯒꯤ ꯄ꯭ꯂꯦꯌꯔ ꯑꯍꯨꯝ ꯈꯪꯉꯦꯀꯣ ꯃꯃꯤꯡ ꯄꯜꯂꯛꯀꯦ ꯅꯤꯌꯣ ꯅꯤꯌꯣꯝ ꯃꯅꯤꯁ ꯂꯩꯔꯦ ꯑꯗꯨꯗꯒꯤꯗꯤ ꯕꯤꯇꯤꯅꯥ ꯂꯩꯔꯦ ꯑꯗꯒꯤ ꯐꯔꯅꯥꯜꯗꯣ ꯁꯤꯜꯕ ꯃꯣꯏꯒꯤ ꯃꯤꯗꯐꯤꯜꯗꯔ ꯆꯦꯟꯕ ꯑꯍꯨꯝꯁꯦ ꯕꯣꯟ ꯊꯋꯥꯏ ꯌꯥꯎꯅ ꯁꯨꯡꯁꯥꯟ ꯁꯥꯟꯅꯗ꯭ꯔꯦ
ꯕꯣꯜꯗꯤ ꯑꯗꯨꯝ ꯁꯨꯡꯁꯥ ꯁꯥꯟꯅꯗ꯭ꯔꯦ ꯀꯩꯅꯣ ꯃꯣꯏꯗꯤ
ꯕꯣꯟ ꯁꯣꯟꯊꯔꯛꯄꯁꯦ ꯔꯨꯕꯣꯜꯗ ꯕꯣꯜ ꯈ꯭ꯋꯥꯏ ꯁꯣꯟꯊꯔꯛꯄꯁꯦ ꯀꯔꯤꯅꯣ ꯑꯣꯏꯗꯣꯏꯅꯣ ꯍꯥꯏꯕ ꯃꯇꯝꯗ ꯃꯤꯠ ꯐꯤꯜꯗꯔꯅ ꯆꯦꯜꯂꯤꯕ ꯄ꯭ꯂꯦꯌꯥꯔꯁꯤꯡꯁꯦ ꯃꯣꯏꯅ ꯕꯣꯜ ꯁꯥꯟꯅꯕꯁꯦ ꯐꯖꯅ ꯁꯦꯝꯃꯛꯇ꯭ꯔꯕ ꯑꯗꯨꯝ ꯕꯣꯟꯁꯦ ꯑꯗꯨꯝ ꯁꯨꯡꯉꯝ ꯉꯝꯃꯔꯣꯏ ꯑꯧ ꯗꯤꯐꯦꯟꯁꯇ ꯑꯗꯨꯝ ꯂꯩꯒꯔꯅꯦꯕ
ꯑꯁ ꯑꯩꯗꯤ ꯍꯟꯗꯛꯀꯤ ꯀꯩꯅꯣꯁꯦ ꯌꯥꯝ ꯌꯥꯎꯍꯟ ꯗꯤꯃꯥꯔꯤꯌꯥ ꯌꯥꯝ ꯌꯥꯎꯍꯟꯅꯤꯡꯖꯥꯅꯤ ꯑꯔꯖꯦꯟꯇꯤꯅꯥꯏꯁꯦ
ꯗꯤꯃꯥꯔꯤꯌꯥꯗꯣ ꯃꯃꯥꯡ ꯃꯦꯁꯤꯒꯤ ꯋꯥꯜꯀꯞꯇ ꯃꯥꯅ ꯍꯣꯠꯅꯕ ꯌꯥꯕ ꯍꯣꯠꯅꯔꯦ ꯄꯨꯈꯠꯄꯤꯔꯦ ꯋꯥꯟ ꯀꯞ ꯂꯧꯔꯦ ꯑꯗꯨꯒ ꯃꯥꯏ ꯃꯁꯤꯡꯁꯨ ꯊꯥꯗꯦ ꯅꯪꯒꯤ ꯄꯦꯞꯁꯤꯗꯨꯒꯤ ꯃꯃꯤꯡꯅ ꯋꯥꯏ ꯆꯥꯏ ꯂꯩꯔꯦ
ꯊꯥꯏꯗꯨꯗꯤ ꯃꯤ ꯗꯤꯋꯥꯔꯤꯌꯥꯒꯤ ꯐꯤꯌꯥꯔꯋꯦꯜꯒ ꯐꯖꯅ ꯇꯧꯗꯨꯗꯤ
ꯗꯤꯃꯥ ꯗꯤꯃꯥꯔꯤꯌꯥꯒꯤ ꯐꯤꯌꯔꯋꯦꯜ ꯇꯧꯔꯁꯨ ꯃꯥ ꯁꯥꯎꯅꯤꯡꯈ꯭ꯔꯦꯕ ꯃꯥꯒꯤ ꯃꯥꯖꯦ ꯃꯇꯝꯗꯨꯗ ꯃꯦꯁꯤ ꯉꯥꯛꯇ ꯇꯧꯈ꯭ꯔꯦꯕ ꯃꯣꯏꯒꯤ ꯑꯥꯔꯖꯦꯟꯇꯤꯅꯥꯒꯤ ꯂꯝꯒꯤ ꯃꯤꯌꯥꯝꯅꯁꯨ ꯐꯦꯟꯁꯤꯡꯅꯁꯨ ꯈꯪꯉꯕ
ꯍꯣ ꯑꯗꯨꯕꯨꯗꯤ ꯀꯩꯅꯣ ꯃꯥꯅ ꯍꯥꯟꯅ ꯃꯃꯤꯡ ꯆꯠꯂꯛꯦ ꯑꯗꯨ ꯃꯦꯁꯤꯟꯅꯗꯤ ꯃꯥ ꯏꯟꯊꯣꯛꯇꯕꯅꯦ
ꯏꯟꯊꯣꯛꯀꯦꯔ ꯏꯟꯊꯣꯛꯏꯔ ꯃꯦꯁꯤꯗꯣ ꯗꯤꯃꯥꯔꯤꯌꯥꯅ ꯀꯥꯍꯦꯟ ꯌꯥꯗꯕꯅꯤ
ꯏꯁ ꯅꯪ ꯈꯪꯉꯤꯕ
ꯑ ꯑꯁꯦꯡꯒꯤꯅꯦ ꯗꯤꯃꯥꯔꯤꯌꯥꯗꯤ ꯃꯤ ꯃꯃꯥ ꯂꯩꯕꯥꯛꯀꯤꯗꯃꯛꯇ ꯑꯥꯔꯖꯦꯟꯇꯤꯅꯥꯒꯤꯗꯃꯛꯇ ꯐꯖꯅ ꯁꯥꯟꯅꯕꯩ ꯋꯥꯅꯦ ꯅꯪ ꯈꯪꯉꯕꯒ ꯍꯥꯏꯖꯜꯂꯑꯦ
ꯌꯥꯔꯦ ꯌꯥꯔꯦ ꯍꯤꯁꯇ꯭ꯔꯤꯒꯁꯦ ꯃꯥꯅ ꯂꯣꯏ ꯄꯥꯏꯕꯁꯦ ꯉꯥꯏꯈꯔꯦ
ꯃꯦꯁꯤꯗꯨꯔꯤ ꯃꯦ ꯁꯤꯗꯨꯗꯤ ꯏꯕꯦꯝꯃꯥ ꯑꯣꯡꯂꯤ ꯒꯣꯜ ꯑꯣꯡꯂꯤ ꯇ꯭ꯔꯣꯐꯤ ꯃꯥ ꯎꯔꯤꯁꯦ ꯑꯣꯡꯂꯤ ꯕꯦꯂꯤꯟꯗꯤꯌꯣꯔ ꯁꯤ ꯈꯛꯇꯅꯤ ꯃꯥꯅ
ꯑꯗꯨꯗꯤ ꯔꯣꯅꯥꯜꯗꯣꯅ ꯇꯧꯕ ꯊꯕꯛꯇ
ꯔꯣꯅꯥꯜꯗꯣꯗꯤ ꯔꯣꯅꯥꯜꯗꯣꯗꯤ ꯃꯥꯗꯤ ꯏꯁꯄꯦꯟꯒꯤ ꯀꯩꯅꯣꯗꯕꯨ ꯏꯁꯄꯦꯟꯒ ꯁꯥꯟꯅꯕꯗꯕꯨꯛꯇ ꯏꯁꯄꯦꯟꯒ ꯁꯥꯟꯅꯗ꯭ꯔꯤꯕ ꯃꯃꯥꯕꯨꯛꯇ ꯄ꯭ꯔꯦꯁ ꯀꯟꯐ꯭ꯔꯦꯟꯁꯇ ꯍꯥꯏꯗꯨꯗꯤ ꯍꯥꯏ ꯃꯥꯅ ꯍꯥꯏꯗꯨꯗꯤ ꯍꯌꯦꯡꯒꯤ ꯇꯨꯝꯃꯔꯣ ꯃꯦꯠꯁꯦ ꯃꯁꯤꯗ ꯀꯔꯤ ꯀꯔꯤ ꯊꯣꯛꯀꯗꯒꯦ ꯍꯥꯏꯕꯁꯦ ꯊꯣꯛꯅꯤꯡꯕ ꯑꯃ ꯊꯣꯛꯁꯤꯅꯨ ꯇꯝꯕ ꯉꯝꯕ ꯅꯠꯇꯦ ꯑꯦꯅꯤ ꯂꯣꯁꯄ ꯑꯣꯏꯒꯦꯔ ꯋꯤꯟꯕꯨ ꯑꯣꯏꯒꯦꯔꯥ ꯑꯗꯨꯒꯤꯗꯃꯛꯇꯗꯤ ꯂꯩꯇꯦ ꯑꯩꯅ ꯄꯥꯝꯃꯤꯁꯤꯗꯤ ꯑꯩꯅ ꯍꯤꯡꯉꯝꯃꯤ ꯃꯇꯝꯗ ꯑꯩꯅ ꯈ꯭ꯋꯥꯏꯗꯒꯤ ꯄꯥꯝꯖꯕ ꯐꯨꯠꯕꯣꯜ ꯍꯥꯏꯕ ꯄꯦꯁꯟꯁꯤꯗ ꯑꯩꯒꯤ ꯀꯟꯇ꯭ꯔꯤꯒꯤꯗꯃꯛꯇ ꯐꯨꯠꯕꯣꯜꯕꯨ ꯅꯨꯡꯁꯤꯖꯕꯒꯤꯗꯃꯛꯇ ꯊꯋꯥꯏ ꯍꯛꯆꯥꯡ ꯌꯥꯎꯅ ꯀꯠꯊꯣꯛꯄ ꯉꯝꯃꯕꯁꯤꯒꯤꯗꯃꯛꯇꯗꯤ ꯑꯩ ꯑꯗꯨꯝ ꯂꯦꯡꯗꯕ ꯐꯥꯎꯕ ꯉꯁꯤꯐꯥꯎ ꯂꯩꯈꯤꯅꯤ ꯍꯥꯏꯗꯅ ꯍꯥꯏꯔꯝꯃꯤꯗꯨꯗꯤ ꯃꯁꯤꯗ ꯀꯥꯕ ꯄꯣꯕ ꯑꯗꯨꯗꯤ ꯑꯩꯉꯣꯟꯗ ꯀꯩꯁꯨ ꯂꯩꯇꯦꯅ ꯂꯥꯎꯊꯣꯛꯑꯣ ꯃꯤꯗꯨꯗꯤ
ꯍꯔꯦ ꯀ꯭ꯔꯤꯁꯅ ꯃꯤꯒꯤ ꯂꯣꯔꯦ ꯐꯦꯟꯈꯩꯁꯦ ꯉꯥꯎꯔꯦꯅ ꯇꯧꯕꯁ ꯃꯦꯁꯤꯟꯅꯒ ꯍꯦꯛꯇ ꯃꯎ ꯐꯠꯇꯕꯁꯨ ꯇꯥꯍꯟꯕꯅꯤ ꯑꯗꯨꯒ ꯃꯣꯏ ꯃꯌꯥꯝ ꯆꯪꯁꯤꯅ ꯃꯤꯒꯤ ꯋꯥꯕ ꯏꯟꯊꯤꯉꯥꯏ ꯉꯥꯡ ꯆꯂꯠꯇꯣ
ꯃꯦꯁꯤꯗꯤ ꯑꯗꯨꯃꯥꯏꯅ ꯍꯥꯏꯗꯕꯅꯦ ꯌꯦꯧꯅꯦ ꯃꯥꯅꯅꯦ ꯒꯣꯜꯒ ꯁꯣꯏꯔꯕꯀꯣ ꯇꯥꯕ꯭ꯔꯥ
ꯇꯥꯕꯔꯥ
ꯄ꯭ꯂꯦ ꯃꯅꯨꯡꯁꯤꯗꯨꯗ ꯕꯣꯜꯒ ꯁꯣꯏꯔꯕ ꯑꯗꯩ ꯃꯃꯤꯠꯀ ꯁꯨꯊ ꯁꯟꯅꯔꯒ ꯁꯨꯃꯥꯏꯅ ꯇꯧ ꯂꯩꯈ꯭ꯔꯅꯦꯕ ꯎ ꯄ꯭ꯂꯦꯌꯥꯔ ꯃꯌꯥꯝꯁꯤꯡꯗ ꯃꯥꯅ ꯏꯃꯣꯁꯟ ꯄꯤꯔꯒ ꯃꯥꯅꯣꯏ ꯁꯣꯏꯔꯁꯨ ꯑꯗꯩ ꯄ꯭ꯂꯦꯌꯥꯔ ꯃꯌꯥꯝꯁꯤꯅ ꯃꯦꯁꯤꯗꯣ ꯁꯨꯝ ꯅꯨꯡꯁꯤꯕ ꯀꯧꯕꯅꯤꯅ ꯀꯥꯟꯗꯕ ꯌꯥꯗꯦꯅ ꯏꯟꯀꯔꯦꯖꯇꯣ ꯍꯥꯞꯆꯤꯜꯂꯛꯑꯒ ꯁꯥꯟꯅꯍꯟꯕꯤꯕ ꯉꯥꯛꯇꯅꯦꯕ ꯃꯥꯅ ꯁꯨꯝꯉꯥꯏ ꯁꯨꯡ
ꯁꯤꯅ ꯃꯦꯁꯤꯟꯅ ꯀꯟꯇ꯭ꯔꯣꯜ ꯉꯝꯕ ꯍꯥꯏꯁꯦ ꯀꯩꯅꯣ ꯃꯥꯒꯤ ꯇꯤꯝꯃꯦꯠꯁꯤꯡꯗꯣ ꯂꯣꯏꯅ ꯃꯥꯅ ꯆꯤꯡꯈꯠꯄꯤꯔꯤꯗꯨꯗꯤ
ꯅꯠꯇꯦ ꯅꯠꯇꯦ ꯅꯠꯇꯦ ꯅꯠꯇꯦ ꯑꯥꯔꯖꯦꯟꯇꯤꯅꯥ ꯅꯨꯡꯁꯤꯕꯒꯤ ꯇꯧꯕ ꯋꯥꯅꯤ ꯃꯦꯁꯤ ꯅꯨꯡꯁꯤꯕꯒꯤ ꯅꯠꯇꯦ
ꯎꯝ ꯎꯝ ꯍꯔꯦ ꯀ꯭ꯔꯤꯁꯅ ꯅꯪꯒꯤ ꯅꯪꯒꯤ ꯀꯩꯅꯣꯗꯣ ꯔꯣꯅꯥꯗꯣꯗꯣ ꯃꯥꯒꯤ ꯇꯤꯃꯦꯂ ꯃꯦꯁꯤꯒꯤ ꯇꯤꯃꯦ ꯃꯁꯤ ꯁꯤꯗ ꯇꯧꯕꯤꯔꯤ ꯁꯃꯥꯏꯅ ꯇꯧꯕꯤꯗꯕꯩꯔꯣ ꯅꯪꯅ ꯑꯗꯨꯛ ꯌꯥꯝꯅ ꯀꯩꯅꯣ ꯑꯣꯏ ꯅꯦꯒꯦꯇꯤꯞ
ꯑꯗꯨꯅꯦ ꯑꯩꯅ ꯍꯧꯖꯤꯛ ꯍꯥꯏꯗꯣ ꯑꯩꯈꯣꯏ ꯄꯣꯔꯇꯨꯒꯜꯒꯤ ꯃꯌꯥꯏ ꯆꯦꯟꯕ ꯑꯍꯨꯝꯗꯨꯣ ꯄꯣꯔꯇꯨꯒꯜ ꯅꯨꯡꯁꯤꯕ ꯃꯤ ꯅꯠꯇꯦꯅ ꯃꯃꯣꯏꯣꯏ ꯃꯃꯥ ꯂꯩꯕꯥꯛꯇꯨ ꯅꯨꯡꯁꯤꯄ ꯑꯣꯏꯗꯤ ꯔꯣꯅꯥꯜꯗꯣ ꯔꯣꯅꯥꯜꯗꯣ ꯊꯝꯈꯤꯗꯕꯅꯤꯃꯦ ꯔꯣꯅꯥꯜꯗꯣ ꯀꯅꯥꯅꯣ ꯔꯣꯅꯥꯜꯗꯣꯒꯤ ꯀꯩꯅꯋꯥꯗ ꯌꯥꯎꯔꯣꯏꯗꯕꯅꯦꯕ ꯑꯩꯈꯣꯏ ꯒꯣꯜ ꯆꯟꯗꯕ ꯌꯥꯗꯦ ꯁꯤꯒꯤ ꯋꯥꯈꯜꯗ ꯁꯥꯟꯅꯒꯗꯕꯅꯤ ꯍꯥꯏꯕꯅꯤ ꯁꯤꯅꯤ ꯑꯗꯨꯗꯤ ꯁꯥꯟꯅꯗꯦ ꯑꯗꯨ ꯀꯃꯥꯏꯅ ꯀꯩꯅꯣ ꯀꯥꯗꯣꯏꯅꯣꯕ ꯃꯦꯁꯇꯣ ꯀꯥꯗꯣꯏꯅꯣꯕ ꯔꯣꯅꯥꯜꯗꯣ ꯈꯛꯇꯒꯤ ꯋꯥ ꯅꯠꯇꯦꯕ ꯃꯥ ꯃꯁꯥ ꯃꯁꯥ ꯃꯥꯗꯣ ꯑꯩ ꯒꯣꯜ ꯆꯜꯍꯧꯗꯕ ꯌꯥꯗꯦꯅ ꯃꯥ ꯔꯣꯅꯥꯜꯗꯣ ꯅꯠꯇ꯭ꯔꯗꯤ ꯒꯣꯜ ꯆꯟꯕ ꯁꯨꯃꯥꯏꯅ ꯍꯩꯇꯕ꯭ꯔꯥ ꯁꯤꯅꯤ
ꯔꯣꯅꯥꯜꯗꯣꯁꯨ ꯗꯤꯕꯣꯛꯁꯇ ꯒꯣꯜ ꯉꯥꯏꯔꯤꯗꯨꯗꯤ ꯑꯗꯨ ꯃꯉꯥꯏꯔꯦ ꯀꯩꯅꯣ ꯆꯞ ꯃꯥꯟꯅꯩ ꯃꯣꯏ ꯄ꯭ꯂꯦꯌꯔꯈꯩ ꯑꯃꯅ ꯍꯦꯟꯗꯤ ꯑꯃꯅ
ꯑ ꯃꯥ ꯔꯣꯅꯥꯜꯗꯣꯗꯣ ꯒꯣꯜ ꯌꯥꯎꯍꯜꯂꯤꯗꯨꯗꯤ ꯒꯣꯜꯗꯣ ꯐꯥꯊꯔꯒ ꯁꯥꯟꯅꯔꯛꯅꯕꯅꯤꯃꯤ ꯃꯤꯗꯤ ꯄꯤꯔꯤꯊꯤꯕꯤꯒꯤ ꯇ꯭ꯔꯣꯐꯤ ꯃꯌꯥꯝ ꯐꯪꯉꯒ ꯍꯦꯛꯇ ꯊꯥꯛ ꯋꯥꯡꯅ ꯂꯩꯈ꯭ꯔꯕ ꯃꯤꯗꯤ ꯒꯦꯝꯁꯦ ꯃꯈꯜ ꯀꯌꯥꯒꯤ ꯒꯦꯝ ꯀꯥꯎꯔꯛꯑꯕꯅꯤ ꯑꯦꯛꯁꯄꯔꯤꯌꯦꯦꯟꯁ ꯂꯩꯕ ꯃꯤ ꯑꯃ ꯊꯝꯗ꯭ꯔꯗꯤ ꯀꯃꯥꯏꯅ ꯑꯉꯥꯡ ꯃꯆꯥ ꯃꯌꯥꯝꯗꯣ ꯃꯣꯏꯗ ꯏꯪꯈꯠꯂꯛꯄꯅꯤꯅ ꯀꯩꯅꯣ ꯇꯧꯗꯣꯏꯅꯦ ꯏ ꯈꯦꯡꯕꯅꯤꯅ ꯄꯪꯁꯥ ꯁꯥꯟꯔꯛꯇꯣꯏꯅꯦ ꯐꯤꯡꯉ ꯕꯣꯜ ꯁꯥꯟꯅꯕꯁꯦ ꯐꯤꯡꯕ ꯁꯨꯡꯉ ꯌꯥꯗꯦ ꯁꯥꯟꯅꯕ ꯈꯨꯗꯤꯡꯃꯛ ꯌꯥꯝꯅ ꯀꯟꯇ꯭ꯔꯣꯜ ꯥ ꯑꯃꯗ ꯊꯝꯒꯗꯕ ꯑꯗꯨ ꯊꯝꯅꯕꯒꯤꯗꯃꯛꯇꯗꯤ ꯃꯣꯏ ꯊꯝꯃꯤꯁꯦ ꯍꯜꯅꯥ ꯑꯗꯨꯗꯣꯣ ꯉ
ꯅꯪ ꯅꯦꯋꯥꯥꯛꯒ ꯀꯩꯅꯣꯝꯃ ꯌꯥꯗ꯭ꯔꯦ
ꯇꯥꯔꯕꯥ
ꯇꯥꯔꯕ ꯇꯥꯔꯦ
ꯔꯣꯅꯥꯜꯗꯣꯗꯣ ꯒꯣꯜ ꯉꯥꯏ ꯍꯥꯏꯕ ꯋꯥꯅꯦꯕꯀꯣ ꯒꯣꯜꯗꯣ ꯃꯥꯒꯤꯗꯤ ꯃꯥꯏ ꯄꯣꯖꯤꯁꯟꯗꯨꯗ ꯑꯗꯨꯝ ꯂꯩꯖꯔꯤꯅꯦꯕ
ꯑꯗꯨꯒ ꯃꯤꯗ ꯐꯤꯜꯗꯔ ꯀꯥꯡꯕꯨꯗꯨꯅ ꯏꯁꯇ꯭ꯔꯥꯏꯀꯔ ꯀꯥꯡꯕꯨꯁꯤꯒ ꯒꯣꯜꯖꯦ ꯐꯖꯅ ꯁꯦꯝꯃ ꯁꯦꯝꯃꯒ ꯄꯤꯕꯤꯔꯛꯀꯗꯕꯅꯦꯕ ꯑꯗꯨ ꯃꯤꯗꯐꯤꯜꯗꯔ ꯀꯥꯡꯕꯨꯗꯣ ꯊꯕꯛ ꯃꯊꯧ ꯇꯧꯔ ꯇ꯭ꯔꯕꯅꯤꯅ ꯔꯣꯅꯥꯜꯗꯣꯗꯤ ꯀꯔꯥꯏꯗꯒꯤ ꯕꯣꯟꯗꯨ ꯀꯃꯥꯏ ꯊꯦꯡ ꯐꯪꯗꯣꯏꯕ ꯃꯥ ꯀꯣꯏꯇꯥꯟ ꯇꯥꯟꯅꯔꯨꯒꯗ꯭ꯔꯕ ꯑ ꯃꯌꯥꯏꯗ ꯑꯃꯛ ꯆꯦꯜꯂꯒ ꯃꯥꯥꯏꯒꯤ ꯄꯣꯖꯤꯁꯟꯗꯣ ꯂꯪꯊꯣꯛꯑꯝꯃꯒ
ꯂꯪꯊꯣꯛꯑꯝꯃꯒ ꯅꯨꯡꯕꯨ ꯅꯨꯡꯉꯥꯏꯕꯤꯗꯦꯗ ꯑꯣ ꯍꯟꯗꯛꯀꯤ ꯕꯣꯜꯗꯨꯕꯨ ꯀꯌꯥꯔꯛ ꯊꯦꯡꯖꯒꯤꯕꯖꯥꯠꯅꯣ ꯔꯣꯅꯥꯜꯗꯣꯗꯨꯕꯣ
ꯎꯝ ꯎꯝ ꯎꯝ ꯋꯥꯔꯤꯗꯤ ꯎꯁꯤꯠꯇꯕꯃ ꯌꯥꯎꯔꯦ ꯅꯣꯏꯖꯨ
ꯑꯁꯦꯡꯈꯩꯅꯦ ꯇꯨꯌꯦꯟꯇꯤ ꯑꯥꯏꯇ ꯊꯦꯡꯗꯕꯅꯦ ꯌꯦꯡꯉꯨ
ꯊꯦꯡꯒꯦꯔ ꯊꯦꯡꯉꯣꯏꯔꯥ ꯒꯣꯜ ꯆꯜꯂꯦ ꯂꯣꯏꯔꯦ ꯋꯥ ꯆꯍꯤ ꯅꯤꯐꯨ ꯃꯥꯥꯊꯣꯏ ꯁꯨꯔꯕ ꯆꯍꯤ ꯅꯤꯐꯨ ꯃꯥꯊꯣꯏ ꯁꯨꯔꯕ ꯄ꯭ꯂꯦꯌꯥꯔ ꯄ꯭ꯔꯤꯒꯤ ꯄ꯭ꯔꯤꯊꯤꯕꯤꯗ ꯀꯔꯝꯕꯅ ꯄ꯭ꯔꯤꯊꯤꯔꯤꯕꯤ ꯄ꯭ꯂꯦꯌꯥꯔꯗ ꯒꯣꯜ ꯆꯟꯕ ꯃꯤ ꯌꯥꯎꯒ꯭ꯔꯒꯦ ꯑꯝꯇ ꯄꯨꯊꯣꯔꯛꯑꯣ
ꯆꯜꯂꯤꯁꯤꯗꯤ ꯃꯌꯥꯝ ꯂꯩꯗꯨꯗꯤ ꯃꯤ ꯃꯃꯥꯡꯒꯤ ꯔꯦꯀꯣꯔꯠ ꯂꯩ ꯍꯥꯏꯗꯨꯗꯤ ꯀꯅꯥꯅꯣ ꯄꯦꯂꯦꯔ ꯀꯩꯅꯣꯝꯃ
ꯎꯝ ꯄꯦꯂꯦꯗꯨꯗꯤ ꯆꯍꯤ ꯑ ꯀꯩꯅꯣꯗ ꯇꯣꯛꯈ꯭ꯔꯦ ꯔꯣꯅꯥꯜꯗꯣꯒꯤ ꯆꯍꯤ ꯃꯇꯕꯧ ꯄꯦꯂꯦ ꯁꯥꯟꯅꯔꯝ ꯀꯅꯥ ꯊꯦꯡꯅꯔꯝꯃꯤꯕ ꯅꯪꯒꯤ ꯐꯤꯁꯨꯕꯒꯤ ꯃꯈꯣꯟꯗꯣ ꯌꯥꯝ ꯍꯧꯋꯤ
ꯐꯤꯖꯦ ꯉꯥꯛꯇ ꯁꯨꯒꯦ ꯇꯧꯕꯁꯦ ꯅꯪꯅ ꯕꯣꯜ ꯁꯥꯟꯅꯕꯒꯤ ꯋꯥꯔꯤꯖꯦ ꯑꯃꯨꯛ ꯄꯨꯁꯜꯂꯛꯑꯦ ꯑꯩꯖꯦ ꯏꯁꯧꯂꯦꯡꯍꯟꯅꯤꯡꯉꯛ ꯑꯦ ꯏꯁꯧ ꯂꯥꯡꯅꯤꯡꯉꯛꯀꯗꯧꯔꯦ ꯍꯥꯏꯕꯅꯤꯗ ꯅꯪ ꯔꯣꯅꯥꯥꯜꯗꯨꯣꯗ ꯀꯌꯥꯝ ꯆꯣꯞꯀꯦ ꯔꯣꯂꯅꯥꯗꯣ ꯇꯥꯅꯤꯡꯗ꯭ꯔꯦ ꯊꯝꯃꯣ ꯑꯝꯇ
ꯑꯩꯅ ꯔꯣꯅꯥꯗꯣ ꯄꯥꯝꯖꯔꯛꯏꯖꯦ ꯀꯩꯅꯣ ꯃꯇꯝꯗꯒꯤꯅꯦ ꯍꯥꯏꯗꯤ ꯌꯥꯝ ꯄꯥꯝꯅ ꯍꯧꯔꯛꯈꯤꯕ ꯅꯠꯇꯦ ꯀꯩꯅꯣꯅ ꯕꯕꯥꯅ ꯅꯥꯏꯟꯇꯤꯟ ꯅꯥꯏꯟꯇꯤꯟ ꯅꯥꯏꯟꯇꯤ ꯑꯥꯏꯠ ꯀꯤ ꯃꯇꯝꯗꯒꯤ ꯔꯣꯅꯥꯜꯗꯣꯖꯦ ꯕꯣꯜ ꯁꯥꯟꯅꯕ ꯍꯧꯔꯛꯑꯦꯕꯀꯣ ꯑꯗꯨꯗ ꯄꯣꯔꯇꯨꯒꯜ ꯃꯣꯏꯒꯤ ꯀ꯭ꯂꯞꯇ ꯁꯥꯟꯅꯔꯦ ꯄꯣꯔꯇꯨꯒꯜ ꯅꯦꯁꯅꯦꯜ ꯀ꯭ꯂꯞꯇ ꯑꯗꯨ ꯃꯇꯨꯡꯗꯒꯤꯗꯤ ꯇꯨ ꯊꯧꯖꯟ ꯋꯥꯟ ꯇꯨ ꯊꯧꯖꯟ ꯋꯥꯟ ꯇꯨꯒꯤ ꯀꯩꯅꯣꯖꯤꯗ ꯑꯥ ꯌꯨ ꯁꯤ ꯑꯦꯜ ꯁꯥꯟꯅꯕꯁꯡꯖꯤꯗ ꯄꯣꯔꯇꯨꯒꯜ ꯅꯦꯁꯅꯦꯜ ꯀ꯭ꯂꯞꯀ ꯃꯥꯟꯆꯦꯁꯇꯔ ꯏ ꯁꯤꯇꯤꯒ ꯁꯥꯟꯅꯒꯤꯕꯅꯦꯕꯀꯣ ꯃꯥꯟꯆꯦꯁꯇꯔ ꯁꯤꯇꯤ ꯅꯠꯇꯦ ꯃꯥꯟꯆꯦꯁꯇꯔ ꯌꯨꯅꯥꯏꯇꯦꯠ ꯀꯥ ꯑꯗꯨꯗ ꯃꯥꯟꯆꯦꯁꯇꯔ ꯁꯨꯅꯥꯏꯇꯦꯠꯀꯤ ꯍꯦꯠ ꯀꯣꯁ ꯑꯣꯏꯔꯤꯕ ꯅꯨꯄꯥꯗꯨꯅ ꯔꯣꯅꯥꯜꯗꯣꯒꯤ ꯈꯨꯁꯥꯟꯅꯖꯦ ꯎꯕꯗ ꯍꯦꯛꯇ ꯉꯥꯎꯒꯤꯗꯅ ꯈꯨꯗꯛꯇꯨꯗ ꯃꯦꯁꯇꯣ ꯍꯦꯛ ꯂꯣꯏꯕ ꯔꯣꯅꯥꯜꯗꯣꯖꯦ ꯃꯥꯅ ꯀꯣꯟꯇ꯭ꯔꯦꯛ ꯂꯩꯕꯅꯦꯕ ꯑꯗꯨ ꯃꯇꯝꯗꯨꯗ ꯔꯣꯅꯥꯜꯗꯣꯖꯦ ꯄꯩꯁꯥꯖꯦ ꯑ ꯃꯥꯖꯦ ꯐꯥꯎꯒꯠꯂꯦ ꯐꯥꯎꯒꯠꯂꯦ ꯐꯥꯎꯒꯠꯂꯦ ꯑꯩꯈꯣꯏ ꯕꯥꯍꯣꯏ ꯃꯇꯝꯕꯧ ꯌꯦꯡꯉꯤꯕ ꯇꯨ ꯊꯥꯎꯖꯟ ꯁꯤꯛꯁꯀꯤ ꯋꯥꯔꯜ ꯀꯞꯀꯥꯁꯦ ꯖꯤꯗꯥꯟ ꯌꯥꯎꯔꯤ ꯌꯥꯝ ꯂꯤꯔꯕꯔꯕꯗ
ꯑꯗꯨꯒꯤ ꯃꯇꯝꯗ ꯁꯦꯔꯣꯅꯥꯜꯗꯣ ꯁꯥꯟꯅꯕ ꯍꯧꯔꯛꯑꯕꯅꯦꯕ ꯑꯗꯨꯗ ꯃꯥꯒꯤ ꯄ꯭ꯂꯦꯌꯥꯔ ꯃꯥꯒꯤ ꯈꯨꯠꯁꯥꯟꯅꯖꯦ ꯐꯖꯅ ꯐꯖꯔꯛꯄ ꯍꯥꯏꯇꯥꯔꯦ ꯑꯗꯒꯤꯗꯤ ꯄ꯭ꯔꯤꯊꯤꯕꯤꯒꯤ ꯈ꯭ꯋꯥꯏ ꯇꯥꯡꯕ ꯄ꯭ꯂꯦꯌꯥꯔꯖꯦ ꯃꯥ ꯑꯣꯏꯔꯛꯄ ꯃꯦꯁꯤꯅꯒ ꯁꯥꯟꯅ ꯃꯦꯁꯤꯒꯁꯤ ꯃꯃꯤꯡ ꯀꯨꯏꯗ꯭ꯔꯤ ꯐꯥꯎꯕ ꯃꯦꯁꯤꯅ ꯐꯥꯎꯔꯛꯄꯁꯤꯗꯤ ꯇꯨ ꯊꯥꯎꯖꯟ ꯇꯦꯟ ꯑꯦꯂꯕꯦꯟ ꯁ꯭ꯋꯥꯏꯗꯒꯤꯅꯤ ꯑꯗꯨ ꯃꯃꯥꯡꯗ ꯐꯥꯎꯗꯦꯕꯀꯣ ꯑꯗꯨꯗꯒꯤꯗꯤ ꯇꯥꯕ꯭ꯔꯣ ꯑꯩ ꯉꯥꯡꯉꯤꯖꯦ
ꯇꯥꯏꯌꯦ ꯇꯥꯏꯌꯦ ꯉꯥꯡꯉꯣ ꯑꯗꯨꯝ ꯑꯩ ꯇꯥꯒꯦ
ꯀꯩꯅꯣ ꯁꯨꯝ ꯇꯥ ꯂꯩ ꯌꯥꯕ꯭ꯔꯣ
ꯌꯥꯏ ꯀꯩꯅꯣ ꯅꯪ ꯁꯨꯝ ꯉꯥꯡ ꯂꯩꯔꯒ ꯀꯣꯛꯀ ꯆꯤꯈꯠꯂꯛꯑꯦ
ꯑꯗꯨꯗꯩ ꯑꯩꯈꯣꯏ ꯕꯥꯅ ꯔꯣꯅꯥꯜꯗꯣ ꯔꯣꯅꯥꯜꯗꯣꯅ ꯑꯩ ꯄꯤꯛꯏꯉꯩꯗꯩ ꯄꯟꯕꯗꯒꯤ ꯔꯥꯅꯥꯜꯗꯣꯖꯦ ꯀꯅꯥ ꯑꯣꯏꯔꯖꯥꯠꯅꯣ ꯑꯗꯩ ꯈꯇꯥ ꯕꯨꯏꯗ ꯔꯣꯅꯥꯜꯗꯣ ꯊꯥꯕ ꯁꯤ ꯑꯥꯔ ꯁꯚꯦꯟ ꯊꯥꯕ ꯑꯃꯨꯛ ꯄꯨꯔꯑꯦ ꯂꯥꯏꯔꯤꯛ ꯇꯝꯃꯤꯉꯩꯗ ꯑꯗꯨꯗꯒꯤꯗꯤ ꯇꯨ ꯊꯥꯎꯖꯟ ꯇꯦꯟꯒꯤ ꯋꯥꯔꯜ ꯀꯞꯁꯤ ꯁꯥꯟꯅꯕꯁꯤꯗ ꯇꯨ ꯊꯥꯎꯖꯟ ꯇꯦꯟꯒꯤꯖꯦ ꯋꯥꯔꯜ ꯀꯞ ꯁꯥꯟꯅꯕꯁꯦ ꯑꯔꯖꯦꯟꯇꯤꯅꯥꯗꯗꯤ ꯂꯩꯔꯑꯦ ꯔꯣꯅꯥꯜꯗꫭ ꯄꯇꯨꯒꯜ
ꯅꯣꯛꯁꯟꯒꯦꯅ ꯃꯥꯏꯗꯨꯗ
ꯀꯩꯗꯧꯕꯒꯤꯅꯣ ꯅꯪ ꯅ ꯅꫭꯛꯁꯟꯒꯦ ꯍꯥꯏꯖꯦ ꯀꯔꯤꯗ ꯅꫭꯛꯁꯟꯅꯤꯡꯉꯤꯅꯣ
ꯑꯥꯔꯖꯦꯟꯇꯤꯅꯥꯗ ꯂꯩꯔꯦꯌꯦ ꯔꯣꯅꯥꯜꯗꯣ ꯋꯥꯔꯤ ꯁꯥꯥꯟꯅꯔꯝꯒꯥ
ꯑꯩꯃ ꯇꯨ ꯊꯥꯎꯖꯟ ꯇꯦꯟꯒꯤ ꯑꯩꯅ ꯕꯣꯜ ꯌꯦꯡꯕ ꯍꯩꯔꯛꯏꯖꯦ ꯇꯨ ꯊꯥꯎꯖꯟ ꯇꯦꯟꯗꯅꯤ ꯑꯗꯨꯗ ꯄꯣꯔꯇꯨꯒꯜꯁꯦ ꯀꯃꯥꯏꯅ ꯔꯣꯅꯥꯜꯗꯣꯁꯦ ꯄꯣꯔꯇꯨꯒꯜꯗ ꯌꯥꯎꯋꯤ ꯈꯪꯗꯦ ꯍꯥꯏꯕ
ꯝ ꯎꯝ
ꯃꯌꯥꯝ ꯑꯩꯈꯣꯏꯒꯤ ꯃꯌꯥꯝ
ꯡ